ꯍꯂꯣ꯫
ꯑꯍꯥꯡ ꯏꯃꯥꯟꯅ ꯕꯤ ꯀꯔꯝ ꯀꯔꯝ ꯇꯧꯔꯤꯒꯦ꯫
ꯑꯣ ꯅꯨꯡꯉꯥꯏꯔꯤꯌꯦ꯫
ꯑꯣ ꯅꯪ ꯅꯍꯥꯟ ꯑꯥ ꯂꯝ ꯀꯣꯏꯕꯒꯤ ꯃꯔꯨꯞ ꯑꯃ ꯍꯧꯅꯤ ꯈꯣꯠꯀꯅꯦꯅ ꯍꯥꯏꯕꯗꯨꯕꯨ ꯃꯤ ꯁꯨꯒꯔꯕꯣ ꯀꯃꯥꯏꯟ ꯀꯃꯥꯏꯟ ꯇꯧꯒꯦ꯫
ꯑꯣ ꯑꯗꯨꯒꯤ ꯂꯝ ꯀꯣꯏꯕꯗꯣ ꯀꯩꯅꯣ ꯇꯧ ꯃꯤꯗꯣ ꯋꯥꯠꯂꯤꯌꯦ ꯑꯗꯨꯗꯨꯗꯒꯤ ꯑꯩꯈꯣꯏ ꯍꯧꯖꯤꯛ ꯀꯟꯅ ꯇꯧꯔꯤ ꯃꯤꯗꯣ ꯀꯩꯀꯥ ꯊꯤꯔꯤꯌꯦꯕ꯫ ꯑꯗꯨꯏꯗꯨꯒꯤ ꯑꯗꯨꯏꯗꯨꯒꯤ ꯀꯥꯟꯅ ꯇꯧꯔꯤ꯫ ꯑꯣ ꯅꯪ ꯌꯥꯎꯒꯦ ꯍꯥꯏꯔꯣ
ꯑꯣ ꯑꯩꯒꯤꯁꯨ ꯊꯥꯖꯤꯟꯈ꯭ꯔꯣ ꯑꯗꯨꯒꯅꯦ ꯑꯥ ꯏꯃꯥꯟꯅꯕꯤ ꯑꯇꯣꯞꯄ ꯑꯃꯁꯨꯅꯦ ꯌꯥꯎꯒꯦꯅ ꯍꯥꯏꯔꯛꯄ꯫
ꯑꯥ꯫
ꯑꯗꯨꯗꯨꯒꯤ ꯑꯩꯅ ꯍꯪꯅꯔꯛꯈꯤ ꯈꯤꯒꯦ ꯃꯁꯥꯒꯤ ꯍꯥꯏꯗꯤ ꯑꯌꯥꯕ ꯌꯥꯎꯗꯅ ꯑꯩꯅ ꯍꯦꯛ ꯍꯥꯏꯖꯤꯟꯕꯗꯨꯁꯨ ꯅꯨꯡꯉꯥꯏꯇꯦ꯫ ꯑꯥ ꯑꯗꯨꯃꯥꯏꯅ ꯍꯥꯏꯕ ꯑꯗꯨꯒꯤ ꯑꯩꯅ ꯅꯪꯉꯣꯟꯗ ꯃꯥꯗꯣ ꯌꯥꯎꯕ ꯌꯥꯒꯤ ꯑꯥ꯫ ꯍꯪꯉꯛꯏꯕ꯫
ꯑꯣ ꯀꯩꯁꯨ ꯀꯥꯏꯗꯦ ꯀꯩꯁꯨ ꯀꯥꯏꯗꯦ ꯑꯗꯨꯝ ꯅꯪꯅ ꯑꯈꯪꯕ ꯃꯤ ꯑꯣꯏꯇꯥꯔꯗꯤꯅꯦ ꯑꯗꯨꯝ ꯌꯥꯎꯍꯟꯕ ꯃꯇꯝꯗꯅꯦ ꯀꯩꯁꯨ ꯀꯥꯏꯗꯦ ꯑꯗꯨꯝ ꯃꯤ ꯌꯥꯝꯃꯤꯉꯩ ꯅꯨꯡꯉꯥꯏꯗꯨꯣꯏꯅꯤ ꯀꯒ ꯅꯣꯛꯑꯒꯅꯦ ꯄꯨꯜꯂꯨꯁꯤ ꯆꯠꯂꯨꯁꯤ꯫
ꯑꯗꯨꯗꯤ ꯑꯩ ꯃꯉꯣꯟꯗꯅꯦ ꯐꯖꯅ ꯍꯥꯏꯔꯒꯦ ꯑꯗꯨꯒ ꯑꯣ ꯀꯩꯅꯣ ꯇꯧꯅꯕ ꯑꯗꯨꯒ ꯄꯩꯁꯥꯒꯤ ꯀꯌꯥ ꯈꯥꯏꯕ ꯈꯣꯠꯄꯒꯗꯤ ꯑꯣ ꯂꯦꯞꯅꯔꯕ꯭ꯔꯣ
ꯑꯣ ꯄꯩꯁꯥꯗꯣ ꯁꯥꯏꯅꯗꯤ ꯑꯣꯏꯅ ꯍꯥꯏꯅꯔꯦ ꯀꯩꯅꯣ ꯇꯧꯔꯁꯦ ꯑꯗꯨꯝ ꯊꯥ ꯑꯃꯒꯤ ꯃꯔꯨꯀꯌꯥꯝ ꯇꯥꯈꯠꯂꯛꯇ꯭ꯔꯤꯕ ꯃꯇꯝ ꯊꯥ ꯑꯃꯒꯤ ꯑꯍꯧꯕꯗꯣ ꯊꯥ ꯑꯃꯒꯤ ꯇꯥꯔꯤꯛ ꯑꯃ ꯁꯋꯥꯏꯗ ꯇꯧꯔꯒ ꯂꯨꯄꯥ ꯂꯤꯁꯤꯡ ꯑꯃꯃꯝ ꯍꯨꯜꯂꯒ ꯑꯗꯨꯃꯥꯏꯅ ꯆꯠꯄꯒꯤ ꯍꯥꯏꯅꯕꯅꯦꯕ
ꯎꯝ
ꯑꯗꯣ ꯆꯍꯤ ꯑꯃ ꯆꯍꯤ ꯑꯃꯃꯨꯛ ꯄꯩꯁꯥ ꯑꯗꯨꯃꯥꯏꯅ ꯂꯤꯁꯤꯡ ꯑꯃꯃꯝ ꯍꯨꯜꯂꯒ ꯑꯗꯨꯃꯥꯏꯅ ꯇꯧꯁꯦꯗꯤ ꯍꯥꯏꯅꯩꯌꯦꯕ ꯑꯗꯣ ꯃꯐꯝꯗꯤ ꯆꯞ ꯆꯥꯕꯗꯤ ꯍꯥꯏꯅꯗ꯭ꯔꯤ ꯑꯗꯨꯗꯨꯒ ꯑꯗꯨꯃꯥꯏꯅ ꯂꯤꯁꯤꯡ ꯑꯃꯃꯝ ꯑꯣꯏꯅ ꯇꯧꯔꯁꯦ ꯃꯌꯥꯝꯁꯨ ꯌꯥꯝꯅ ꯂꯩꯅꯕ ꯅꯠꯇꯦꯅ ꯍꯥꯏꯅꯔꯤꯅꯦ ꯅꯪꯒꯤ ꯑꯄꯥꯝꯕꯁꯨ ꯑꯗꯨꯝ ꯍꯥꯏꯔꯛꯑꯣ ꯇꯥꯊꯣꯛ ꯇ ꯁꯨꯝ
ꯑꯣ ꯑꯣ ꯌꯥꯏꯌꯦꯦ ꯌꯥꯏꯌꯦ ꯅꯣꯏꯅ ꯁꯤꯜꯂꯤꯗꯣ ꯑꯗꯨ ꯑꯗꯨꯝ ꯐꯩꯌꯦ ꯑꯩ ꯏꯃꯥꯟꯅꯕꯤ ꯑꯃꯗꯨꯗꯁꯨ ꯍꯥꯏꯈ꯭ꯔꯒꯦ ꯍꯥꯏꯗꯤ ꯍꯧꯖꯤꯛ ꯃꯇꯝꯗꯗꯤ ꯁꯨꯝ ꯌꯨꯝꯗ ꯂꯩꯁꯤꯟꯕꯗꯨꯁꯨ ꯋꯥꯈꯜ ꯂꯧꯁꯤꯡ ꯀꯌꯥ ꯊꯣꯛꯇꯦꯗꯅ ꯑꯗꯨꯅ ꯂꯝ ꯀꯣꯏꯔꯒ ꯉꯥꯏꯍꯥꯛ ꯋꯥꯈꯜꯗꯨ ꯅꯨꯡꯉꯥꯏꯊꯣꯛꯄ ꯍꯛꯆꯥꯡꯗꯣ ꯅꯨꯡꯉꯥꯏꯅꯕꯅꯅꯦ ꯑꯗꯨ ꯑꯗꯨꯃꯥꯏꯅ ꯈꯟꯅꯕ ꯍꯥꯏꯐꯦꯠ ꯃꯥꯅꯁꯨ ꯍꯥꯏꯔꯛꯄꯒ ꯑꯗ ꯑꯩꯁꯨ ꯁꯨꯃꯥꯏꯅ ꯆꯠꯀꯦꯅ ꯈꯜꯂꯤ ꯁꯨꯃꯥꯏꯅ ꯍꯥꯏꯅꯩ ꯈꯣꯠꯂꯦꯅ ꯑꯩꯅ ꯍꯥꯏꯐꯦꯠ ꯍꯧꯗꯣꯛꯎꯔꯦ ꯑꯗꯨꯗꯤ ꯌꯥꯝ ꯐꯩ ꯑꯗꯨꯗꯤ ꯑꯩ ꯊꯥꯖꯤꯜꯂꯣ ꯑꯃ ꯇꯧꯔꯛꯏ ꯑꯗ ꯑꯩꯅ ꯍꯣꯏ ꯍꯣꯏ ꯍꯥꯏ ꯑꯗꯨꯦ ꯍꯪꯅꯔꯛꯈꯤ ꯒꯤ ꯃꯔꯣꯟꯗꯣꯅ ꯑꯗꯨꯃꯥꯏꯅ ꯍꯥꯏꯈꯤꯌꯦ
ꯑꯣ ꯍꯣꯏ ꯍꯣꯏ ꯍꯥꯏꯈ꯭ꯔꯣ ꯀꯩꯁꯨ ꯀꯥꯏꯗꯦ ꯑꯗꯨꯝ ꯌꯥꯎꯍꯟꯁꯤꯁꯦ ꯅꯪꯅ ꯑꯈꯪꯕ ꯃꯤ ꯉꯥꯛꯇꯅꯤ ꯑꯗꯨꯝ ꯀꯩꯅꯣ ꯇꯧꯔꯝꯃꯣꯏ ꯑꯗꯨꯅ ꯑꯗꯨꯝ ꯌꯥꯎꯁꯤ ꯆꯠꯂꯨꯁꯦ ꯑꯗꯣ ꯂꯝꯗꯤꯅꯦ ꯆꯠꯀꯗꯕ ꯃꯐꯝꯗꯤ ꯍꯥꯏꯅꯗ꯭ꯔꯤ ꯃꯌꯥꯝꯗꯨ ꯄꯨꯂꯞ ꯄꯨꯟꯕ ꯅꯨꯃꯤꯠ ꯑꯃꯗꯅꯦ ꯑꯩꯈꯣꯏ ꯄꯨꯂꯞ ꯑꯣꯏꯅ ꯍꯥꯏꯅꯤ ꯍꯥꯏꯕ ꯑꯗꯨ
ꯍꯣꯏ ꯍꯣꯏ ꯑꯗꯣ ꯃꯐꯝꯗꯤꯅꯦ ꯈꯔ ꯅꯨꯡꯉꯥꯏꯕ ꯀꯩꯅꯣ ꯇꯧꯕꯗ ꯑꯣꯏꯅ ꯆꯠꯁꯦ ꯑꯗꯨꯒ ꯃꯇꯝꯗꯨꯁꯨꯅꯦ ꯌꯥꯝꯅ ꯀꯣꯏꯕꯗ ꯅꯨꯡꯉꯥꯏꯕ ꯃꯇꯝ ꯑꯗꯨꯒꯨꯝꯕꯗ ꯍꯥꯏꯩꯅ ꯂꯦꯞꯅꯔꯒꯅꯦ ꯑ ꯀꯩꯅꯣ ꯇꯧꯁꯦ
ꯍꯣꯏ ꯍꯣꯏ ꯆꯠꯁꯦ ꯆꯠꯁꯦ ꯅꯪ ꯑꯥ ꯑꯁ ꯈꯪꯗꯦꯗ ꯃꯃꯥꯡ ꯆꯍꯤꯗ ꯑꯈꯣꯏꯅ ꯅꯍꯥꯟ ꯑꯃꯨꯛ ꯀꯩꯅꯣꯗ ꯆꯠꯂꯨꯏꯌꯦ ꯒꯋꯥꯗ ꯑꯁ ꯀꯌꯥꯗꯤ ꯅꯨꯡꯉꯥꯏ
ꯑꯗꯨꯅꯦ ꯅꯨꯡꯉꯥꯏꯔꯝꯗꯧ ꯃꯥꯜꯂꯦ ꯑꯩꯁꯨ ꯁ ꯆꯠꯅꯤꯡꯉꯦ ꯒꯋꯥꯗꯣ
ꯆꯠꯅꯤ ꯆꯜꯂ ꯅꯨꯡꯉꯥꯏ ꯌꯥꯝꯅ ꯑꯁ ꯑꯃꯨꯛꯀ ꯆꯠꯂꯁꯨꯅꯦ ꯑꯗꯨꯝ ꯆ ꯅꯤꯡꯉꯤ ꯑꯗꯨꯝ ꯆꯠꯅꯤꯌꯦ ꯍꯟꯗꯛ ꯆꯠꯂꯁꯨ ꯌꯥꯏ ꯅꯣꯏꯒꯤ ꯑꯗꯨꯝ ꯃꯌꯥꯝ ꯄꯨꯜꯂꯞ ꯍꯥꯏꯅꯁꯩ ꯍꯥꯏꯕꯅꯤ ꯅꯨꯡꯉꯥꯏ ꯅꯨꯡꯉꯥꯏ ꯑꯁ ꯂꯝ ꯀꯣꯏꯊꯣꯛꯄꯁꯤꯁꯨꯅꯦ ꯅꯨꯡꯉꯥꯏꯖꯥꯠꯅꯤ ꯈꯪꯉꯕ꯭ꯔꯥ ꯋꯥꯈꯟꯒꯖꯦ ꯁꯣꯔꯒꯖꯦ ꯏꯕꯦꯝꯃꯥ ꯅꯨꯡꯉꯥꯏ ꯏꯅꯤꯡ ꯇꯥꯅ ꯍꯦꯛ ꯍꯣꯜꯂꯦ ꯗꯨ ꯍꯦꯛ ꯌꯧꯏ ꯈꯪꯉꯕ꯭ꯔꯥ
ꯍꯣꯏ ꯑꯗꯨꯅꯦ ꯅꯨꯡꯉꯥꯏꯅꯤ
ꯎꯝ ꯑꯁ ꯈꯪꯗꯦꯗ
ꯀꯣꯏꯅꯤꯡꯉꯤꯕꯅꯦ ꯑꯩꯁꯨ ꯄꯥꯝꯖꯩ ꯂꯝ ꯀꯣꯏꯕꯁꯤ ꯌꯥꯝ ꯅ
ꯑꯣ ꯁꯤꯒꯤ ꯑꯃ ꯂꯩꯔꯦꯗꯅꯀꯣ ꯑꯗꯨꯒꯅꯦ ꯑꯈꯣꯏꯒꯤ ꯑꯃꯁꯨ ꯍꯧꯒꯠ ꯇꯧꯔꯤꯌꯦ ꯁꯤꯗꯤ ꯑꯍꯜ ꯂꯃꯟꯒ ꯌꯥꯎꯔꯒ ꯇꯧꯗꯣꯅꯦꯕ
ꯑꯥ
ꯕꯤꯅꯥꯕꯣꯟ ꯆꯠꯄ ꯃꯔꯨꯞꯇꯣ
ꯑꯥ
ꯁꯤꯒꯤꯁꯨ ꯍꯧꯅꯤꯌꯦ ꯑꯗꯨꯗ ꯅꯣꯏꯒꯤ ꯇꯥꯃꯣꯒ ꯅꯣꯏꯅꯤ ꯌꯥꯎ ꯍꯧꯔꯁꯨ ꯌꯥꯏꯌꯦ ꯑꯩꯁꯨ ꯑꯩꯈꯣꯏ ꯇꯥꯃꯣꯒ ꯌꯥꯎꯒꯦꯅ ꯑꯩꯈꯣꯏ ꯂꯩꯀꯥꯏꯒꯤ ꯏꯅꯦ ꯑꯃꯅ ꯍꯥꯏꯔꯝꯕꯗꯒꯤ ꯌꯥꯎꯒꯦ ꯍꯥꯏꯒꯤꯅꯦ ꯅꯦ ꯏꯅꯦꯗꯨꯅꯁꯨ ꯑꯗꯨꯝ ꯅꯪꯒꯤ ꯈꯪꯅꯕ ꯃꯤ ꯑꯣꯏꯇꯥꯔꯁꯨ ꯍꯥꯏꯔꯛꯑꯣ ꯍꯟꯗꯛꯇꯤ ꯕꯁ ꯑꯅꯤ ꯑꯍꯨꯝ ꯇꯧꯔꯒ ꯆꯠꯁꯦꯅ ꯍꯥꯏꯅꯕ ꯑꯗꯨꯗ ꯁꯨ ꯌꯥꯎꯍꯧ ꯇ ꯅꯪꯁꯨ ꯌꯥꯎꯅꯤꯡꯉꯦ ꯍꯥꯏ ꯇꯥꯔꯗꯤ ꯅꯣꯏ ꯇꯥꯝꯃꯣꯒ ꯌꯥꯍꯧꯔꯣ
ꯍꯣ ꯍꯣꯏ ꯌꯥꯍꯧꯒꯦ ꯌꯥꯍꯧꯒꯦ ꯂꯥꯏ ꯅꯤꯡꯕ ꯀꯩꯅꯣ ꯇꯧꯕ ꯍꯥꯏꯁꯤꯁꯨ ꯋꯥꯈꯜ ꯁꯥꯟꯇꯤ ꯐꯪꯉꯤꯕꯅꯤ ꯑ ꯌꯥꯍꯧꯒꯦ ꯀꯣꯏꯕꯉꯩꯒꯤ ꯍꯥꯏꯔꯛꯄ ꯉꯩꯅꯦ ꯑꯝꯇ ꯂꯦꯝ ꯊꯥꯔꯔꯣꯏ ꯇꯣ ꯀꯨꯏꯅ ꯋꯥ ꯅ ꯄꯩ ꯁꯥ ꯄꯥꯟꯗꯅ ꯌꯨꯝ ꯄꯨꯗꯅ ꯂꯩꯔꯛ ꯐꯕꯨ ꯆꯍꯤ ꯏꯡꯒꯤ ꯃꯅꯨꯡꯗ ꯊꯥ ꯈꯔ ꯑꯗꯨꯃꯥꯏꯅ ꯅꯨꯡꯉꯥꯏꯊꯣꯛ
ꯎꯝ ꯃꯥꯅꯦ ꯍꯣꯏ ꯍꯣꯏ ꯑꯗꯨꯅꯦ ꯑꯗꯨꯅꯦ ꯑꯦ ꯅꯪꯁꯨ ꯑ ꯆꯠꯂꯨꯖꯦ ꯑꯩꯁꯨ ꯑꯈꯣꯏ ꯇꯥꯃꯣꯒ ꯍꯥꯏꯔꯝꯃꯤ ꯕꯤꯅꯥꯕꯣꯟꯗꯣ ꯑꯗꯨꯝ ꯑꯩꯈꯣꯏꯒꯤ ꯄꯥꯕ ꯍꯣꯏ ꯑꯩꯈꯣꯏ ꯏꯃꯥ ꯍꯣꯏ ꯂꯩꯔ ꯀꯥꯟꯗꯁꯨ ꯑꯗꯨꯝ ꯆꯠ ꯆꯡꯇꯔꯛꯑꯦꯕ ꯃꯣꯏꯁꯨ ꯑꯗꯨꯗꯨꯅꯅꯦ ꯑꯗꯨꯝ ꯆꯠ ꯆꯖꯅꯤꯡꯕꯗꯣ ꯑꯗꯨꯗꯨꯒꯤ ꯆꯠꯂꯨꯁꯦ ꯍꯟꯗꯛꯇꯤ ꯑꯁ ꯈꯪꯗꯦꯗ ꯑꯍꯟ ꯑꯣꯏꯁꯜꯂꯛꯄꯩꯅꯅꯦ ꯑꯗꯨꯝ ꯆꯠꯅꯤꯡꯕꯁꯦ ꯐꯥꯎꯔꯛꯑꯦ ꯀꯅꯥꯒꯨꯝꯕ ꯈꯔꯅꯗꯤ ꯑꯍꯟ ꯑꯣꯏꯁꯜꯂꯛꯑꯦ ꯏꯃꯨꯡꯗꯒꯤ ꯍꯦꯟꯅꯤꯡꯗ꯭ꯔꯦ ꯆꯠꯄ ꯈꯣꯠꯄ ꯇꯜꯂꯦ ꯍꯥꯏꯕꯁꯨ ꯂꯩꯀꯣ ꯑꯗꯨꯕꯨ ꯏꯕꯦꯝꯃ ꯈꯪꯗꯦ ꯑꯁ ꯑꯩꯗꯤꯅꯦ ꯍꯧꯖꯤꯛ ꯑꯍꯟ ꯂꯣꯏꯁꯜꯂꯒꯅ ꯍꯦꯟꯅ ꯆꯠꯅꯤꯡꯉꯛꯄꯒꯤꯅꯦ ꯃꯑꯣꯡ ꯑꯃ ꯇꯧꯈꯠꯂꯛꯏꯦ ꯅꯪ
ꯑꯥ ꯑꯥ ꯎꯝ ꯆꯠꯍꯧꯒꯗꯕꯅꯤ ꯅꯍꯥ ꯑꯣꯏꯔꯤꯉꯩ ꯃꯇꯝꯁꯤꯗꯅꯦ ꯍꯌꯦꯡ ꯑꯍꯟ ꯑꯣꯏꯁꯤꯜꯂꯛꯑꯀꯥꯟꯗꯅꯦ ꯆꯠꯅꯤꯡꯉꯦ ꯌꯥꯝ ꯄꯣꯟꯇꯦ ꯅꯍꯥ ꯑꯣꯏꯔꯤꯉꯩ ꯄꯥꯡꯒꯟ ꯀꯜꯂꯤꯉꯩꯗꯅꯦ ꯃꯤꯔꯛ ꯇꯤꯟꯗꯅ ꯅꯨꯡꯉꯥꯏꯅ ꯍꯣꯠꯅꯍꯧꯒꯗꯕꯅꯤ
ꯎꯝ ꯑꯗꯨꯅꯦ ꯆꯠꯅꯤꯡꯉꯦ ꯈꯪꯗꯦꯗ ꯇꯧꯔꯤꯁꯦ
ꯗꯨꯅꯦ ꯀꯩꯅꯌ꯭ꯥꯀꯨꯃꯥꯔꯤ ꯒꯥ ꯇꯣ ꯌꯥꯝ ꯐꯖꯩ ꯍꯥꯏ
ꯑꯧ ꯐꯖꯩ ꯍꯥꯏ ꯏꯅꯦꯝꯃ ꯑꯗꯨꯁꯨ ꯆꯠꯂꯨꯁꯦ ꯁꯦ ꯈꯪꯗꯦꯗ ꯄꯩꯁꯥꯁꯤꯅꯅꯦ ꯑꯗꯨꯝ ꯃꯌꯥꯝ ꯃꯌꯥꯝ ꯖꯣꯕ ꯖꯣꯞ ꯖꯣꯕ ꯂꯥꯛꯑꯗꯤꯅꯦ ꯖꯣꯕ ꯖꯣꯕ ꯖꯣꯕ ꯆꯠꯄ ꯌꯥꯕ ꯑꯗꯨꯁꯨ ꯅꯠꯇꯕꯅꯤꯅꯅꯦ ꯌꯥꯕ ꯅꯠꯇꯦ ꯑꯗꯨꯅ ꯂꯤꯛ ꯂꯤꯛꯅ ꯂꯥꯛꯄꯅꯤꯅꯅꯦ ꯂꯤꯛ ꯂꯤꯛꯅ ꯆꯠꯂꯦ ꯍꯥꯏꯕꯗꯨ ꯍꯦꯛ ꯇꯥꯔꯦ
ꯑꯗꯨꯅꯤꯅꯦ
ꯈꯪꯗꯦꯗ ꯇꯧꯔꯤꯁꯦ ꯑꯗꯣ ꯅꯪꯒꯤ ꯀꯩꯅꯣ ꯅꯪ ꯅꯍꯥꯟ ꯅꯆꯥꯅꯨꯄꯥ ꯊꯤꯟꯕꯔꯣ ꯀꯩꯅꯣꯝꯃ ꯆꯠꯂꯨꯕ ꯃꯥꯜꯂꯦ ꯀꯩꯅꯣꯗ ꯒꯨꯍꯥꯠ ꯁꯤꯂꯣꯡꯗ
ꯑꯧ ꯑꯧ ꯆꯠꯂꯨꯏ ꯌꯦ ꯅꯨꯄꯥ ꯌꯥꯏꯃꯗꯣ ꯁꯤꯂꯣꯡꯗ ꯇꯝꯃꯦ
ꯑꯣ
ꯑꯗꯨꯗꯨꯒꯤ ꯎꯝ ꯊꯤꯟꯕ ꯆꯠꯂꯨꯏꯌꯦ ꯅꯨꯡꯉꯥꯏꯌꯦ ꯑꯗꯨ ꯁꯨ ꯁꯤꯂꯣꯡꯁꯤꯁꯨ ꯃꯐꯝꯗꯣ ꯀꯣ ꯌꯥꯝꯅꯁꯨ ꯁꯥ ꯗꯦ ꯍꯧꯖꯤꯛ ꯑꯗꯥꯒꯤꯗꯤ ꯏꯪꯁꯨ ꯏꯪꯉꯒꯅꯦ ꯂꯩꯕꯗ ꯌꯥꯝ ꯅꯨꯡ ꯅꯨꯡꯉꯥꯏꯕ ꯃꯐꯝ ꯑꯣꯏ ꯏꯅꯛ ꯅꯛꯄ ꯃꯐꯝꯗꯀꯣ ꯁꯤꯁꯨ
ꯑꯥ ꯅꯨꯡꯉꯥꯏꯔꯝꯗ ꯃꯥꯜꯂꯦꯕ ꯑꯩꯅ ꯑꯁ ꯐꯔꯦ ꯅꯪꯗꯣ ꯆꯠꯂꯦꯅ ꯍꯥꯏꯔꯝꯃꯤꯅꯦ ꯑꯆꯥꯅ ꯅꯨꯄꯥꯗꯣ ꯑꯃꯨꯛꯀ ꯊꯥꯒꯠꯂꯛꯄ ꯑꯗꯨꯅ ꯅꯆꯥ ꯅꯨꯨꯄꯥ ꯊꯤꯟꯕ ꯁꯣꯏꯗꯅ ꯆꯠ ꯑꯣꯏꯔ ꯃꯣꯏꯁꯦꯅ ꯐꯩꯃ ꯅꯦꯜ ꯃꯥꯥꯟꯜꯂꯒ ꯄꯨꯂꯞꯀ ꯆꯠꯃꯤꯟꯅꯔꯤꯉꯩꯗꯣ
ꯎꯝ
ꯁꯤꯅꯦ ꯑꯁ ꯑꯩꯈꯣꯏꯒꯤ ꯇꯥꯃꯣꯁꯤꯅꯅꯦ ꯊꯤꯟꯕꯁꯦ ꯃꯥꯒ ꯃꯁꯥꯒꯁꯤꯅ ꯆꯠꯈꯤꯕ ꯑꯩꯁꯤꯅꯅꯦ ꯌꯨꯝ ꯁꯪꯕꯤ ꯑꯣꯏꯅ ꯑꯗꯨꯝ ꯊ
ꯍꯣꯏ ꯃꯊꯪꯗꯗꯤ ꯅꯪꯁꯨ ꯍꯦꯛ ꯂꯥꯛꯀꯦ ꯍꯥꯏꯌꯨ
ꯑ ꯑꯗꯨꯅꯦ ꯑꯩꯅ ꯁꯥꯎꯅꯤꯡꯗꯅꯅꯦ ꯃꯔꯨꯞꯁꯦ ꯍꯦꯛ ꯁꯤꯟꯖꯟꯕꯅꯤꯗꯅ ꯃꯔꯨꯞꯁꯦ ꯁꯤꯜꯂꯗꯤ ꯆꯠꯇꯕ ꯌꯥꯔꯔꯣꯏꯗꯅ
ꯌꯥꯔꯔꯣꯏ ꯌꯥꯔꯔꯣꯏ
ꯁꯦ ꯃꯔꯨꯞꯁꯦ ꯍꯦꯛꯆꯖꯤꯟꯕ ꯈꯪꯗꯦ ꯏꯕꯦꯝꯃ ꯅꯣꯏꯒꯤꯗꯤ ꯐꯩ ꯆꯠꯄ ꯈꯣꯠꯄꯗꯣ ꯑꯗꯨꯝ ꯄꯨꯕꯤ ꯐꯖꯅ ꯇꯧꯕꯤꯌꯦ
ꯎꯝ ꯑꯣ ꯑꯗꯨꯏ ꯍꯥꯏꯔꯨꯔꯗꯤ ꯐꯩꯌꯦ ꯁꯤꯃ ꯆꯠꯅꯤꯡꯉꯦ ꯈꯣꯠꯂꯦ ꯍꯥꯏꯕꯗꯣ ꯑꯗꯨꯝ ꯌꯥꯏꯌꯦ ꯑꯗꯨꯗ ꯄꯩꯁꯥꯗꯨꯒꯤ ꯋꯥꯅꯤ ꯍꯧꯖꯤꯛꯇꯤ ꯑꯉꯥꯡ ꯅꯨꯄꯤꯁꯨ ꯄꯩꯁꯥ ꯆꯪꯉꯦ ꯑꯦꯗꯣ ꯑꯗꯨꯅ ꯀꯣꯏꯊꯣꯛꯄ ꯂꯥꯡꯊꯣꯛꯄꯁꯤꯁꯨ ꯄꯩꯁꯥꯅꯤꯅ ꯍꯦꯛ ꯑꯗꯨꯗ ꯃꯌꯥꯝ ꯍꯨꯟꯗꯣꯛꯄꯗꯨꯁꯨ ꯄꯥꯝꯃꯨꯕꯒꯤꯅꯦ ꯈꯥꯡꯉꯕ ꯍꯥꯏꯗꯨꯅꯤ ꯑꯗꯨ ꯆꯠꯄꯒꯤ ꯍꯥꯏꯔꯨꯔꯗꯤ ꯌꯥꯏꯌꯦ ꯃꯥꯁꯨ ꯄꯥꯝꯃꯦꯕ ꯆꯠꯄꯁꯦ ꯈꯔ ꯑꯗꯨꯅ ꯑꯁ ꯈꯪꯗꯦ ꯄꯩꯁꯥꯒ ꯈꯔ ꯌꯥꯝ ꯄꯥꯏꯔꯝꯃꯗꯤ ꯌꯥꯝ ꯆꯠꯀꯅꯤꯕꯣ
ꯎꯝ ꯃꯥꯅꯦ ꯃꯥꯅꯦ ꯆꯠꯅꯦ ꯑꯗꯨꯅꯦ ꯑꯩꯅ ꯄꯩꯁꯥꯁꯦ ꯖꯣꯕ ꯖꯣ ꯄꯥꯏꯔꯝꯕꯅꯤꯅꯦ ꯖꯣꯕ ꯖꯣꯕ ꯆꯠꯅꯤ ꯍꯥꯏꯔꯤꯁꯦ ꯎꯝ
ꯈꯪꯗꯦ ꯂꯩꯁꯥꯔꯤꯉꯩ ꯄꯨꯟꯁꯤꯗ ꯀꯣꯏꯔꯛꯄ ꯂꯥꯡꯉꯛꯄꯅ ꯃꯍꯥꯎ ꯑꯃ ꯍꯧꯖꯤꯛ ꯌꯨꯝ ꯄꯥꯜꯂꯛ ꯀꯀꯥꯟꯗ ꯏꯆꯥ ꯏꯁꯨ ꯂꯩꯔ ꯀꯥꯟꯁꯤꯗꯅꯦ ꯑꯣꯏꯕ ꯂꯥꯡꯕꯁ ꯁꯤꯅꯅꯦ ꯃꯍꯥꯎ ꯑꯃ ꯃꯍꯥꯎ ꯃꯈꯜ ꯃꯈꯜꯅꯤ ꯑꯗꯨꯅ ꯂꯝ ꯀꯣꯏꯕꯁꯦ ꯌꯥꯝ ꯅꯨꯡꯉꯥꯏ ꯋꯥꯈꯜ ꯌꯥꯝꯅ ꯅꯨꯡꯉꯥꯏ ꯅꯍꯥꯒ ꯊꯃꯣꯏ ꯑꯣꯏꯊꯣꯛꯄ ꯍꯦꯛꯅꯤꯡꯏꯤ
ꯑ ꯑꯗꯨꯅꯦ ꯃꯥꯅꯦ ꯑꯁ ꯅꯨꯡꯉꯥꯏ ꯑꯗꯨꯅꯦ ꯑꯩꯅꯅꯦ ꯍꯤꯡꯗꯨꯒ ꯃꯥꯜꯂꯦ ꯁꯨꯃꯥꯏꯅ ꯍꯦꯛ ꯂꯝ ꯀꯣꯏꯕꯗ ꯅꯨꯡꯉꯥꯏꯕ ꯁꯦ ꯐꯥꯎꯕꯖ ꯑꯅ ꯈꯜꯂꯤꯕꯅꯦ ꯑꯩꯁꯨ
ꯑꯗꯨꯅꯤ ꯃꯐꯝ ꯃꯐꯝꯒꯤ ꯆꯠꯅꯕꯤ ꯐꯖꯕꯤ ꯐꯖꯕ ꯑꯗꯒꯤꯗꯤ ꯆꯥꯛꯆꯥ ꯌꯊꯛ ꯂꯣꯏꯅ ꯆꯠꯂꯗꯤ ꯊꯣꯛꯑꯗꯤ ꯈꯪꯕ ꯉꯝꯃꯤꯗꯣ ꯃꯤꯒꯤ ꯆꯅꯕꯤ ꯀꯩ ꯂꯝꯗꯅ ꯀꯔꯤ ꯇꯧꯔꯤꯕ ꯍꯥꯏꯗꯣ ꯅꯨꯡꯉꯥꯏꯈ꯭ꯔꯦ ꯅꯨꯡꯉꯥꯏꯈ꯭ꯔꯦ ꯁꯤꯃꯨꯛ ꯅꯨꯡꯉꯥꯏꯕ ꯕꯗꯤ ꯂꯩ ꯇꯦ
ꯃꯥꯅꯦ ꯃꯥꯅꯦ ꯑꯗꯨꯅꯦ ꯑꯁ ꯈꯪꯗꯦꯗ ꯅꯨꯡꯉꯥꯏ ꯑꯗꯣ ꯅꯪ ꯅꯪꯁꯨ ꯕꯤꯗꯥꯕꯣꯟꯒꯤꯁꯨ ꯍꯥꯞꯆꯤꯜꯂꯒꯦ ꯑꯗꯨꯒ ꯍꯟꯗꯛ ꯁꯤꯟꯕ ꯃꯔꯨꯞꯇꯨꯁꯨ ꯍꯥ ꯆꯠꯂꯒꯦ
ꯎꯝ ꯑꯗꯣ ꯃꯇꯝꯗꯤꯅꯦ ꯐꯖꯅ ꯁꯤꯠꯂꯛꯎꯀꯣ ꯐꯪꯖꯤꯟꯅꯗꯅꯕ
ꯑꯣ ꯁꯤꯅꯤ ꯁꯤꯅꯤ ꯑꯗꯨꯅꯦ ꯑꯩꯈꯣꯏ ꯃꯌꯥꯝꯁꯨ ꯍꯥꯏꯅꯕꯅꯦ ꯆꯠꯄꯗꯨꯗꯤ ꯑꯩꯅ ꯆꯠꯅꯤꯡꯕ ꯃꯐꯝꯗꯨꯗꯤ ꯑꯃꯨꯛ ꯏꯇꯥ ꯍꯣꯏꯅ ꯆꯠꯅꯤꯡꯉꯝꯗ꯭ꯔꯦ ꯇꯥꯔꯗꯤ ꯐꯔꯛ ꯇꯥꯟꯅꯗꯨ ꯅꯠꯇ꯭ꯔꯥ ꯑꯗꯨꯅꯅꯦ ꯃꯌꯥꯝ ꯄꯨꯝꯅꯃꯛ ꯂ ꯇ꯭ꯔꯤ ꯇꯧꯕ꯭ꯔꯥ ꯅꯠꯇ꯭ꯔꯒꯅ ꯃꯁꯥ ꯃꯁꯥꯒꯤ ꯑꯄꯥꯝꯕꯗꯣ ꯄꯨꯊꯣꯛꯅꯔꯒ ꯐꯖꯕ ꯃꯐꯝ ꯑꯃ ꯈꯜꯂꯒ ꯆꯠꯄ ꯑꯗꯨꯃꯥꯏꯅ ꯍꯥꯏꯅꯔꯤꯅꯤ ꯁꯤꯗꯒꯤ ꯏꯃꯥꯟꯅꯕꯤ ꯀꯩꯀꯥ ꯃꯣꯏꯉꯩꯗꯁꯨ ꯍꯥꯏꯔꯤꯅꯦ ꯑꯩꯈꯣꯏꯉꯩ ꯄꯨꯂꯞ ꯆꯠꯁꯦꯅ ꯈꯪꯗꯦꯗ ꯏꯆꯥꯒꯁꯦ ꯏꯆꯥ ꯆꯥꯎꯔꯀꯥꯟꯗꯅꯦ ꯈꯔ ꯀꯣꯏꯍꯧꯗꯗꯤ ꯌꯥꯔꯔꯣꯏ ꯃꯣꯏꯅ ꯑꯃꯨꯛꯅꯦ ꯃꯌꯨꯝ ꯃꯀꯩ ꯄꯥꯜꯂ ꯑꯗꯨꯅꯦ ꯑꯁ ꯏꯃꯧ ꯅꯨꯄꯤ ꯂꯥꯀꯑ ꯒ ꯑꯃꯨꯛ ꯌꯥꯝ ꯆꯠꯂꯤ ꯈꯣꯠꯂꯤ ꯍꯥꯏꯒꯗ꯭ꯔꯥ ꯈꯪꯗꯦ
ꯑꯥꯎ ꯊꯕꯛ ꯑꯃꯨꯛ ꯍꯥꯞꯆꯤ
ꯎꯝ ꯊꯕꯛ ꯑꯃꯨꯛ ꯍꯥꯞꯆꯤꯜꯂꯛꯇꯣꯔꯤꯅꯦ ꯃꯥꯅꯦ ꯑꯗꯨꯅ ꯍꯧꯖꯤꯛꯁꯦ ꯆꯠꯂ ꯑ ꯆꯠꯍꯧꯕꯅ ꯐꯔꯦ ꯁꯤꯗ ꯈꯜꯂꯦ
ꯐꯩꯌꯦ ꯐꯩꯌꯦ ꯆꯠꯍꯧꯔꯁꯤ ꯑꯗꯨꯗꯤꯅꯦ ꯑꯩ ꯑꯃ ꯏꯃꯥꯟꯅꯕꯤꯗꯣ ꯑꯗꯨꯗꯅꯦ ꯄꯥꯎꯗꯣ ꯍꯧꯖꯤꯛ ꯑꯗꯨꯝ ꯍꯦꯛꯇ ꯍꯥꯏꯈ꯭ꯔꯒꯦ ꯃꯥꯁꯨ ꯍꯔꯥꯎꯕꯗ ꯂꯣꯏꯔꯅꯤ ꯅꯥꯈꯩ ꯇꯥꯕ ꯑꯃꯇꯪ ꯇꯥꯕ ꯑꯗꯨꯃ ꯈꯪꯉꯒ
ꯑꯥ ꯍꯣꯏ ꯍꯣꯏ ꯍꯥꯏꯈꯣ ꯍꯥꯏꯈ꯭ꯔꯣ ꯁꫭꯏ ꯁꯣꯏ ꯌꯥꯔꯣꯏ ꯁꯣꯏꯔꯔꯣꯏ ꯃꯔꯨꯞꯇꯨ ꯍꯧꯔꯗꯕꯅꯤ ꯍꯥꯏꯈꯔꯣ ꯆꯠꯂꯁꯤ
ꯍꯣꯏ ꯍꯣꯏ ꯍꯣꯏ ꯐꯔꯦ ꯐꯔꯦ ꯑꯗꯨꯗꯤ ꯊꯝꯃꯦ ꯑꯣ ꯑꯗꯨꯗꯤ ꯏꯃꯥꯟꯅꯕꯤ
ꯑꯥ ꯍꯣꯏ ꯍꯣꯏ ꯊꯝꯃꯦ ꯊꯝꯃꯦ